ꯥꯎꯗ꯭ꯔꯦ ꯑꯁꯤꯁꯦ ꯁꯥꯅꯨꯒꯤ ꯃꯅꯥꯎꯅꯨꯄꯤꯗꯣ ꯃꯔꯤꯡꯅ ꯄꯥꯝꯃꯤꯗꯨꯅ ꯍꯧꯖꯤꯛ ꯀꯩꯅꯣ ꯌꯣꯜꯂꯒ ꯂꯩꯌꯦꯕ ꯑꯩꯅ ꯍꯧꯖꯤꯛ ꯄ꯭ꯔꯥꯏꯖ ꯍꯥꯡꯕ ꯐꯤ ꯁꯥꯥꯟꯅꯕ ꯃꯇꯝꯗ ꯑꯁꯨꯃꯥꯏꯅ ꯌꯦꯠꯅꯕ ꯗꯦꯝꯁꯤ ꯌꯦꯠꯅꯕꯗꯨꯣ ꯍꯟꯗ꯭ꯔꯦꯠꯅꯦꯍ
ꯌꯥꯝꯕ꯭ꯔꯣ
ꯌꯥꯝꯝꯃꯦ ꯇꯨ ꯍꯟꯗ꯭ꯔꯦꯠ ꯎ ꯑꯃꯗꯨꯅ ꯃꯈꯥ ꯃꯆꯥꯗꯨꯅ ꯋꯥꯟ ꯐꯤꯐꯇꯤ ꯌꯩ ꯇꯧꯕꯗꯤ ꯃꯇꯝ ꯃꯇꯝꯒꯤ ꯍꯥꯏꯇꯥꯔꯦ ꯑꯩꯈꯣꯏꯅ ꯅꯍꯟ ꯂꯩꯕ ꯃꯇꯝꯗꯤ ꯂꯨꯄꯥ ꯌꯥꯡꯈꯩ ꯈꯛꯇꯅꯦꯕ
ꯃꯅꯥꯎꯅꯨꯄꯤ ꯍꯥꯏꯕꯗꯤ ꯌꯨꯝ ꯄꯥꯟꯗꯕꯗꯣ
ꯄꯥꯟꯕ ꯄꯥꯟꯕ ꯃꯔꯤꯡꯗ ꯄꯥꯟꯕ ꯄꯥꯁꯇꯧꯒꯤ ꯄꯤ ꯑꯣꯏ ꯄꯗ ꯄꯥꯁꯇꯔ ꯌꯦꯅ ꯅꯨꯄꯤ ꯑꯣꯏꯕ ꯑꯃ ꯂꯩꯕꯅꯦꯕ ꯌꯥꯝꯃꯦꯍꯦ ꯍꯧꯖꯤꯛ ꯑꯍꯜ ꯑꯃ ꯂꯩꯌꯦꯕꯀꯣ ꯈ꯭ꯋꯥꯏ ꯃꯣꯏ ꯑꯍꯟꯗꯨꯅ ꯅꯨꯄꯥ ꯑꯃꯈꯛꯇꯅꯦꯕ ꯄꯥꯕ ꯈꯛꯇꯅꯦ ꯅꯨꯄꯤꯁꯦ ꯑꯩ ꯊꯤꯒꯦ ꯍꯧꯖꯤꯛ ꯑꯍꯟꯗꯨꯅ ꯃꯣꯏ ꯈꯨꯟꯗ ꯄꯥꯜꯂꯦꯕ ꯀꯣ ꯑꯗꯨ ꯑꯍꯥꯟꯕꯗꯨꯅ ꯑꯩꯈꯣꯏ ꯈꯨꯟꯗ ꯄꯥꯜꯅꯦ ꯃꯣꯏ ꯈꯨꯟꯗ ꯄꯥꯜꯂꯦ ꯁꯦꯀꯦꯟꯗꯨꯅ ꯁꯤ ꯏꯆꯤ ꯁꯅꯨꯅꯦꯕ ꯑꯗꯨ ꯊꯥ ꯐꯠꯇꯅ ꯌꯨꯝ ꯄꯥꯟꯗꯕ ꯑ ꯃꯤꯔꯣꯝꯗ ꯂꯩꯕ ꯑꯃ ꯂꯩꯌꯦꯕ ꯑꯗꯨ ꯑꯣꯏꯔꯦ ꯑꯗꯨꯒ ꯅꯨꯄꯤ ꯑꯍꯨꯝ ꯑꯗꯨꯒ ꯍꯧꯖꯤꯛ ꯃꯔꯤꯡꯗ ꯄꯥꯟꯕ ꯑꯃ ꯑꯗꯨꯒ ꯁꯤꯗ ꯃꯣꯏ ꯄꯥꯟꯗꯕ ꯃꯣꯏ ꯂꯩꯁꯥꯕꯤ ꯑꯃ ꯂꯩꯕꯗꯣ ꯃꯉꯥ ꯇꯔꯨꯛ ꯃꯃꯤ ꯇꯔꯨꯛꯅꯦꯕ ꯅꯨꯄꯤ ꯃꯉꯥ ꯑꯗꯨꯗ ꯌꯨꯝ ꯄꯥꯟꯅꯕ ꯑꯅꯤ ꯂꯩꯕ ꯍꯥꯟꯗ ꯑꯠ ꯑꯩꯈꯣꯏ ꯈꯨꯟꯗ ꯄꯂꯦ ꯃꯣꯏ ꯈꯨꯟꯗ ꯍꯤꯌꯥꯡ ꯁꯥꯒꯩꯗ ꯄꯥꯜꯂꯤ ꯑꯍꯟꯗꯣ ꯌꯥ ꯑꯁꯤꯁꯨ ꯈꯌꯥꯡ ꯁꯒꯥꯏ ꯆꯞ ꯃꯥꯟꯅꯩ ꯁꯒ ꯏꯅꯤ ꯂꯩꯌꯦ
ꯃꯃꯥ ꯃꯄꯥꯗꯤ ꯂꯩꯔꯤꯕ꯭ꯔꯣ
ꯍ ꯃꯃꯥ ꯅꯍꯥꯟ ꯈ꯭ꯔꯤꯁꯃꯥꯁꯇ ꯁꯤꯔꯗꯨꯗꯤ
ꯁꯤꯌꯦꯕ
ꯎꯝ ꯅꯍꯥꯟ ꯑꯩꯈꯣꯏ ꯈ꯭ꯔꯤꯁꯃꯥꯁ ꯢꯁꯩ ꯇꯝꯂꯤꯉꯩ ꯃꯇꯝꯗ ꯁꯤꯦꯅ ꯃꯣꯏ ꯏꯁꯩ ꯇꯝꯕ ꯂꯥꯛꯇꯕꯗꯨꯗꯤ ꯃꯃꯥ ꯎꯝ ꯃꯃꯥ ꯃꯃꯥ ꯁꯤꯈ꯭ꯔꯦ
ꯃꯃꯥ ꯁꯤꯈ꯭ꯔꯦ ꯃꯄꯥꯗꯤ ꯂꯥꯛꯑꯦ ꯅꯨꯄꯥꯁꯨ ꯌꯥꯝ ꯀꯟꯕꯗꯤ ꯅꯠꯇ꯭ꯔꯦꯅ ꯆꯠꯄ ꯈꯣꯠꯄꯗꯤ ꯉꯝꯗꯤ ꯉꯝꯃꯤ ꯃꯅꯥꯎꯅꯨꯄꯥ ꯑꯃ ꯃꯅꯥꯎ ꯅꯨꯄꯥꯁꯦ ꯃꯩꯇꯩ ꯅꯨꯄꯤ ꯂꯧꯕꯅꯦꯕ ꯈꯪꯕ꯭ꯔꯥ ꯃꯩꯇꯩ ꯅꯨꯄꯤ ꯂꯧꯔꯒ ꯍꯧꯖꯤꯛ ꯏꯃꯥꯏ ꯅꯨꯨꯄꯤꯗꯣ ꯑꯃꯨꯛꯀ ꯆꯦꯜꯂꯒ ꯆꯠꯈ꯭ꯔꯦ ꯆꯦꯜꯂꯒ ꯆꯠꯂꯒ ꯃꯩꯇꯩꯗ ꯑꯃꯨꯛ ꯌꯨꯝ ꯄꯥꯟꯈ꯭ꯔꯦ ꯌꯨꯝ ꯄꯥꯟꯕꯒꯤ ꯑꯃ ꯃꯅꯥꯎꯅꯨꯄꯥ ꯅꯨꯄꯥꯗꯣ ꯑꯃꯨꯛꯀ ꯎ ꯑꯥꯏꯃꯣꯟꯜ ꯅꯨꯄꯤ ꯑꯃ ꯂꯧꯈ꯭ꯔꯦ ꯑꯗꯨ
ꯑꯅꯤ ꯑꯅꯤ ꯑꯃ ꯁꯤꯕ
ꯁꯤꯗꯦ ꯑꯃꯗꯣ ꯌꯨꯝ ꯄꯥꯟꯊꯣꯛꯈ꯭ꯔꯕ ꯑꯅꯕꯤꯍꯥꯟꯗꯣ
ꯑꯣ ꯋꯥ ꯂꯩ ꯂꯩꯅ
ꯎꯝ ꯑꯁ ꯇꯨꯀꯆꯩꯗ ꯑꯗꯨꯢ ꯅꯨꯄꯤꯁꯨ ꯃꯑꯣꯡ ꯇꯥꯗꯕꯅꯦ ꯑꯁꯦꯡꯕꯗꯨ ꯌꯦꯡꯉꯣ ꯃꯥꯒꯤ ꯁꯥꯇ꯭ꯔꯥꯅꯦꯕ ꯑꯗꯨꯗꯣ ꯈꯪꯕ꯭ꯔꯥ
ꯑꯥ
ꯃꯥꯒꯤ ꯁꯥꯇ꯭ꯔꯥꯅꯦ ꯍꯧꯖꯤꯛ ꯃꯥ ꯃꯥ ꯃꯥꯒꯤ ꯁꯥꯇ꯭ꯔꯥꯗꯣ ꯃꯃꯥꯅꯤ ꯀꯩꯅꯣ ꯇꯧꯈ꯭ꯔꯦ ꯅꯨꯡꯁꯤꯅꯈ꯭ꯔꯦ ꯑꯗꯨꯒꯤ ꯆꯦꯟꯈ꯭ꯔꯦ ꯆꯦꯟꯗꯨꯁꯨ ꯃꯃꯥ ꯑꯥꯈꯣꯏꯅ ꯑꯗꯨꯝ ꯐꯥꯕꯤꯕꯅꯦꯕ ꯐꯥꯕꯤꯔꯁꯨ ꯈꯪꯕ꯭ꯔꯥ ꯃꯣꯏ ꯃꯥꯗ ꯆꯤꯡꯂꯣꯝ ꯗ ꯂꯑ ꯍꯌꯦ
ꯑ
ꯆꯤꯡꯂꯣꯝꯗ ꯃ ꯅꯨꯄꯥ ꯃꯅꯥꯛꯇ ꯑꯗꯨꯝ ꯂꯥꯛꯏꯌꯦ ꯃꯥꯏ ꯅꯨꯄꯥ ꯃꯉꯜ ꯌꯥꯝ ꯄꯥꯝꯕꯅꯦꯕ ꯃꯥꯗꯣ ꯆꯤꯡꯂꯣꯝꯗ ꯂꯥꯛꯑꯒ ꯀꯩꯇ ꯑꯗꯨꯝ ꯇꯧꯈ꯭ꯔꯦ ꯑꯗꯨꯒꯤ ꯃꯥꯁꯨ ꯃꯥꯒꯤ ꯅꯨꯄꯤꯅ ꯃꯉꯣꯟꯗ ꯄꯝꯅꯤꯅ ꯃꯥꯁ ꯃꯥ ꯃꯄꯥꯈꯣꯏꯅ ꯌꯥꯗ꯭ꯔꯁꯨ ꯑꯗꯨꯝ ꯅꯝꯐꯨꯅ ꯄꯨꯔꯛꯈ꯭ꯔꯕꯅꯦꯕ ꯄꯨꯔꯛꯔꯒ ꯂꯨꯍꯣꯡꯕ ꯈꯣꯠꯄ ꯇꯧꯈ꯭ꯔꯦ ꯑꯁ ꯑꯗꯨ ꯃꯩꯇꯩ ꯎ ꯀꯛꯆꯤꯡ ꯀꯛꯆꯤꯡꯗꯒꯤꯅꯦꯕ ꯃꯣꯏꯗꯣ ꯈꯔ ꯎ ꯃꯃꯥꯗ ꯈ ꯏꯁꯐꯥꯏꯒꯤ ꯃꯤꯅꯦꯕ ꯑꯗꯨꯒꯤ ꯈꯔ ꯄꯥꯝꯗꯕ ꯑꯗꯨꯒꯤ ꯍꯟꯈ꯭ꯔꯦ ꯗꯨꯀꯥꯟꯒ ꯐꯝꯍꯜꯂꯦ ꯄꯥꯟ ꯗꯨꯀꯥꯟ ꯇꯥꯞ ꯇꯅ ꯀꯦꯔꯒ ꯃꯄꯥꯟ ꯗꯨꯀꯥꯟ ꯐꯨꯝꯍꯟꯈ꯭ꯔꯦ ꯄꯥꯈꯪ ꯃꯌꯥꯝ ꯂꯥꯛꯈ꯭ꯔꯦ ꯑꯗꯨꯗ ꯃꯊꯪ ꯃꯊꯪ ꯏꯔꯥꯡ ꯑꯗꯨꯝ ꯇꯧꯈ꯭ꯔꯦ ꯃꯆꯥꯅꯄꯥꯁꯨ ꯍꯧꯁꯛꯄꯗꯤ ꯂꯩ ꯎ ꯑꯉꯥꯡ ꯑꯣꯏꯃꯟꯕꯤꯅꯤꯅꯦ ꯑꯁ ꯃꯥꯏ ꯅꯨꯄꯤꯗꯣ ꯋꯥꯡ ꯆꯥꯎꯕ꯭ꯔꯦꯍꯦ ꯃꯆꯥ ꯁ ꯑꯃ ꯂꯩꯌꯦ
ꯃꯆꯥ ꯅꯨꯄꯥꯗꯤ ꯐꯖꯕ꯭ꯔꯣ
ꯅꯨꯄꯥꯗꯤ ꯌꯥꯝ ꯐꯖꯗꯦꯗ ꯅꯨꯄꯥꯗꯤ ꯏꯄꯤꯤꯛ ꯄꯤꯑ ꯅꯨꯄꯥꯗꯤ ꯅꯨꯄꯥꯗꯤ ꯃꯁꯛ ꯌꯥꯝ ꯐꯖꯕ ꯅꯠꯇꯦ ꯏ ꯄꯤꯛꯄꯤ ꯃꯥꯏ ꯅꯨꯄꯤꯅ ꯐꯖꯕ ꯍꯦꯟꯕꯅꯦ ꯑꯗꯨꯕꯨ ꯃꯥꯒꯤ ꯅꯨꯄꯤꯗꯨ ꯃ ꯃꯥꯅ ꯌꯥꯝ ꯄꯥꯝꯕꯅꯦ
ꯃꯣꯏ ꯏꯃꯨꯡꯁꯨ ꯄꯨꯂꯣꯞ ꯆꯥꯕ ꯌꯥꯎꯗꯕ꯭ꯔꯣꯕ
ꯌꯥꯎꯗꯦ ꯇ ꯂꯣꯞꯆꯥ ꯑ ꯍꯧꯖꯤꯛ ꯃꯣꯏꯒꯤ ꯂꯩꯁꯥꯕꯤ ꯑꯃ ꯑꯗꯨꯅ ꯑꯥ ꯃꯄꯥꯟꯗ ꯊꯕꯛ ꯇꯧꯔꯒ ꯍꯥꯏꯕꯅꯤ ꯃꯣꯏ ꯏꯃꯨꯡꯁꯨ ꯌꯥꯝ ꯅꯨꯡꯉꯥꯏꯕꯅꯤꯅ ꯅꯠꯇꯦꯗ
ꯑꯁꯤꯗꯁꯨ ꯅꯨꯡꯉꯥꯏꯇꯕ
ꯑꯗꯨ ꯑꯥꯗꯅ ꯅꯨꯡꯉꯥꯏꯇꯦ ꯍꯥꯏꯔꯁꯨ ꯑꯃꯨꯛ ꯑꯃꯔꯣꯝꯀꯣ ꯅꯨꯄꯤꯤ ꯌꯥꯝ ꯃꯅꯦꯅ ꯅꯨꯄꯥꯗꯤ ꯑꯃꯈꯛꯇꯅꯦ ꯅꯨꯄꯤ ꯅꯨꯄꯤꯗꯤ ꯌꯥꯝꯃꯦ ꯅꯨꯄꯤ ꯌꯥꯝꯕꯅꯤꯅ ꯅꯨꯄꯤ ꯈꯈꯣꯏꯅ ꯊꯕꯛ ꯑꯗꯨꯝ ꯁ ꯁꯨꯕꯅꯤꯅ ꯌꯥꯝ ꯑꯗꯨ ꯌꯥꯝ ꯅꯨꯡꯉꯥꯏ ꯅ꯭ꯔꯁꯨ ꯑꯗꯨꯝ ꯅꯨꯡꯉꯥꯏꯍꯜꯂꯦꯕ ꯊꯕꯛꯇꯣ ꯇꯥꯟꯉꯅꯤꯅ ꯂꯨꯄꯥꯅ ꯊꯥꯔꯗ ꯐꯣꯔꯠ ꯑꯣꯏꯒꯅꯤ ꯃꯌꯥꯏ ꯃꯌꯥꯏ ꯅꯨꯄꯥꯁꯤꯅ ꯈꯔ ꯉꯥꯎꯁꯤꯟꯅꯕꯤꯒꯤꯦ ꯁ꯭ꯀꯨꯜ ꯑꯣꯖꯥ ꯄꯥꯏꯈ꯭ꯔꯦ ꯌꯨ ꯊꯛꯃꯟꯕꯒꯤ ꯑꯃꯨꯛꯀ ꯂꯥꯛꯈ꯭ꯔꯦ ꯌꯥꯝ ꯍꯦꯟꯊ ꯕꯨ ꯇ꯭ꯔꯦꯅꯤꯡ ꯆꯠꯊꯠꯕꯅꯤꯅꯦ
ꯑ
ꯃꯦꯕꯔ ꯇꯔꯤꯡꯁꯨ ꯆꯠꯊꯍꯜꯂꯦ ꯑꯗꯨꯁꯨ ꯉꯥꯎꯁꯤꯟꯅꯕꯅꯤꯅ ꯑꯗꯨꯝ ꯂꯥꯁꯇꯤꯡ ꯑꯣꯏꯗ꯭ꯔꯦ ꯉꯥꯎꯕꯁꯦ ꯂꯝꯕꯤ ꯂꯩꯇꯦ ꯍꯥꯏꯕꯗ ꯑꯗꯨꯅꯦ
ꯄꯔ ꯇ꯭ꯔꯦꯅꯤꯡꯁꯨꯨꯇ ꯄꯔꯕꯥꯅꯨ ꯄꯗ
ꯆꯥꯒꯅꯨ ꯍꯥꯏꯔꯒ ꯅꯝ ꯆꯥꯔꯦ ꯑꯗꯨꯒꯤ
ꯍꯧꯖꯤꯛꯇꯤ ꯀꯔꯤꯁꯨ ꯇꯧꯗ꯭ꯔꯦ
ꯎꯝ ꯀꯩꯅꯣ ꯑꯉꯥꯡ ꯅꯪꯒꯤ ꯑꯉꯥꯡꯗ ꯁꯤꯗ ꯂꯥꯛꯑꯦ ꯅꯠꯇꯦ ꯑꯍꯣꯏ ꯑꯍꯣꯏ ꯑꯩꯗꯤ ꯀꯗꯥꯔ ꯍꯥꯏꯔꯒꯁꯦ ꯄꯥꯈꯛ ꯑꯅꯤꯅꯅꯦ ꯑꯩꯗꯤ ꯅꯪꯒꯤ ꯑꯉꯥꯡ ꯃꯈ ꯀꯣꯟꯅ ꯈꯟꯕꯅꯤꯅꯦ ꯆꯠꯂꯣ ꯆꯠꯂꯣ ꯒꯣ ꯒꯣ ꯒꯣ ꯀꯔꯤ ꯇꯧꯕ ꯂꯥꯛꯄ꯭ꯔꯣ ꯀꯣ ꯁꯤꯅꯤꯁꯦ
ꯅ ꯀꯌꯥ
ꯍꯨꯏ ꯀꯦꯕ ꯃꯥꯅꯦ ꯑꯃꯗꯣ ꯀ꯭ꯂꯣꯁꯇꯗꯣꯔ ꯑꯦ ꯍꯕꯗꯣ ꯑꯦꯍꯕꯒ ꯐꯤꯔꯣꯒꯤ ꯃꯆꯥꯅꯦꯕ ꯏꯁꯤꯡ ꯊꯛꯄ ꯆꯪꯕ ꯑꯁꯤꯗ ꯍꯧꯖꯤꯛ ꯐꯤꯔꯣꯒꯤ ꯃꯆꯥꯁꯨ ꯍꯨꯏ ꯀꯤꯔ ꯑꯩꯒꯤ ꯃꯅꯥꯛꯇ ꯀꯟꯅ ꯂꯣꯜꯂ ꯂꯩ ꯇꯨꯝꯗꯨꯝ ꯇꯨꯝ ꯅꯤꯡꯈ꯭ꯔꯦꯗ
ꯑꯗꯨꯅꯤ ꯑꯩꯁꯨ ꯉꯔꯥꯡ ꯍꯦꯡꯅ ꯇꯨꯝꯕꯒꯤ ꯇꯨꯝꯅꯤꯡꯈ꯭ꯔꯦ
ꯑꯩꯗꯤ ꯉꯔꯥꯡ ꯌꯥꯝ ꯊꯦꯡꯕꯗꯤ ꯑꯣꯏꯗꯦꯗ
ꯑꯗꯨꯃ ꯍꯣꯏ ꯍꯣꯔꯦꯟ ꯅꯨꯡꯗꯥꯡꯗꯤ ꯕꯣꯜꯜꯂꯤ ꯌꯦꯡꯁꯦ
ꯃꯣꯏ
ꯑꯣꯆꯦ ꯀꯩꯅꯣꯈꯣꯏ ꯌꯨꯝꯗ ꯌꯦꯡꯁꯦ
ꯑꯕꯣꯏꯅꯈꯣꯏꯗ
ꯑꯗꯨꯗꯅ ꯅꯨꯡꯉꯥꯏꯔꯝꯅꯤꯕ
ꯎꯝ ꯅꯣꯏ ꯌꯨꯝꯗꯤ ꯍꯗ ꯍꯟꯗ ꯈꯛꯗ ꯉꯔꯥꯡꯁꯨꯆꯦꯁꯤ ꯀꯗꯥꯏ ꯆꯞꯄ꯭ꯔꯥ ꯈꯛꯅꯤ ꯕꯣꯏ ꯉꯍꯥꯛ ꯌꯦꯡꯒꯦ ꯍꯥꯏꯕꯁꯤ ꯌꯥꯗꯦꯅꯦ ꯀꯩꯗꯧꯔꯒ ꯅꯨꯄꯥꯗꯣ ꯅꯪꯉꯣꯟ ꯀꯧꯕ ꯂꯥꯛꯄꯗꯣ
ꯎ ꯔꯥꯡꯗ
ꯑꯧ ꯔꯥꯏꯍꯤꯡ ꯉꯥꯡ ꯇꯛ ꯑꯩ ꯕꯣꯜ ꯌꯦꯡꯒꯦ ꯍꯥꯏꯕꯅꯤꯅꯦ ꯁꯤ ꯑꯉꯥꯡꯁꯦ ꯇꯛꯏ ꯇꯛꯄ꯭ꯔꯥ ꯈꯪꯗꯦ ꯀꯣꯏꯕꯁꯤ ꯀꯕꯨ ꯁꯤꯈꯥꯏꯗꯃꯤꯦ ꯑꯅꯤ ꯀꯗ
ꯕꯣꯜꯁꯦ ꯍꯧꯖꯤꯛꯁꯦ ꯍꯧꯖꯤꯛ ꯁꯥꯟꯅꯕꯁꯦ ꯁꯦꯀꯦꯟ ꯔꯥꯎꯟꯅꯦꯕ ꯁꯤꯁ ꯀꯔꯤꯅꯥꯎꯅꯤꯅ ꯑꯁꯤꯗ ꯈꯞꯄꯁꯤꯡꯗꯣ ꯂꯩꯍꯧꯈ꯭ꯔꯅꯦꯕ
ꯊꯥꯔꯠ ꯐꯥꯎ ꯁꯥꯟꯅꯒꯅꯤꯑ
ꯑꯣ ꯁꯥꯇꯧ ꯆꯥꯟꯅꯕ꯭ꯔꯣ
ꯍꯣꯏ
ꯏ ꯍꯥꯏꯔꯗꯤ
ꯊꯥꯔꯠ ꯐꯥꯎꯁꯤꯅ ꯑꯍꯨꯝꯂꯛ ꯁꯅꯥꯒꯅꯦꯕꯀꯣ
ꯎꯝ
ꯁꯥꯟꯅꯕꯗ ꯉꯝꯗ꯭ꯔꯗꯤ ꯉꯝꯗ꯭ꯔꯦꯕ
ꯑꯣ ꯑꯣ ꯍꯣꯏ ꯑꯗꯨꯗꯤ ꯍꯧꯖꯤꯛ ꯁꯥꯟꯅꯕ ꯐꯖꯕꯁꯤ ꯐꯖꯕ ꯑꯗꯨꯒ ꯒꯣꯜ ꯆꯪꯕꯁꯤꯡꯁꯦ ꯃꯣꯏ ꯄꯣꯏꯟꯗꯗꯤ ꯂꯩꯔꯝꯒꯅꯦꯕ
ꯍꯣꯏ ꯂꯩꯑ ꯑꯗꯨꯒꯤꯅꯦ ꯑꯃꯐꯥꯎ ꯆꯪꯗꯕꯈꯣꯏꯗꯣ ꯁꯤꯒꯗꯧ ꯃꯥꯜꯂ ꯍꯥꯏꯅ ꯍꯥꯏꯕꯗꯣ
ꯎꯝ
ꯀꯩꯅꯣꯈꯣꯏꯗꯤ ꯂꯩꯍꯧꯒꯗꯧꯕ ꯀꯩꯅꯣ ꯑꯩꯈꯣꯏꯗꯤ ꯂꯩꯍꯧꯒꯗꯧ ꯃꯥꯜꯂꯦꯕ
ꯄꯣꯇꯨꯒꯜ ꯈꯖ ꯎꯝ ꯖꯔꯃꯅꯤ ꯈꯣꯏꯗꯤ ꯃꯔ ꯌꯥꯝꯂꯝꯒꯅꯤ ꯍꯥꯏ ꯑꯗꯨꯗꯤ
ꯑꯧ ꯖꯔꯃꯅꯤ ꯈꯣꯏꯗꯤ ꯌꯥꯝꯃꯤꯅ ꯑꯗꯨꯒ ꯀꯩꯅꯣ ꯀꯩꯁꯨ ꯌꯥꯝꯃꯦ ꯎꯝ
ꯀꯅꯥ
ꯉꯔꯥꯡ ꯏꯁꯄꯦꯟꯈꯣꯏꯁꯨ ꯐꯖꯅ ꯆꯪꯕꯅꯦ
ꯑꯣ
ꯏꯁꯄꯦꯟ ꯈꯣꯏꯁꯨ ꯐꯖꯅ ꯆꯪꯉꯦ ꯑꯗꯨꯒ ꯎ ꯑꯥꯔꯖꯦꯟꯇꯤꯅꯥꯈꯣꯏꯁꯨ ꯌꯥꯝꯈ꯭ꯔꯦ ꯑꯗꯨꯒ ꯀꯩꯅꯣꯈꯣꯏꯁꯨ ꯌꯥꯝꯈ꯭ꯔꯕꯅꯦ ꯕ꯭ꯔꯥꯖꯤꯜ ꯈꯣꯏꯁꯨ
ꯑ ꯕꯖꯦꯟ ꯅꯅ ꯣꯜ ꯀꯌꯥ ꯆꯪꯕꯁꯥꯂ ꯒꯣꯣꯔ
ꯃꯔꯤꯔꯥ ꯑꯍꯨꯝꯔ ꯑꯣꯏꯕ ꯃꯥꯜꯂꯦ
ꯑꯝ ꯑꯗꯨ ꯀꯩꯅꯣ ꯑꯩꯈꯣꯏꯅ ꯑꯔꯖꯦꯟꯇꯤꯅꯥꯗꯤ ꯑꯍꯨꯝꯅꯦꯕ ꯗꯥꯟꯁ
ꯎꯝ ꯎꯝ
ꯜ ꯑꯍꯨꯝ ꯖꯔꯃꯅꯤ ꯑꯩꯈꯣꯏꯅ ꯃꯥ ꯍꯦꯟꯕꯁꯨ ꯀꯅꯥꯅ ꯈꯔ ꯖꯔꯃꯅꯤꯁꯦ ꯍꯥꯟꯅꯗꯤ ꯃꯃꯤꯡ ꯐꯥꯎꯔꯝꯕꯅꯦꯕ ꯃꯣꯏꯁꯨ
ꯍꯣꯏ
ꯑꯗꯨ ꯃꯔꯛ ꯑꯃꯗ ꯃꯣꯏꯁꯦ ꯌꯥꯗ꯭ꯔꯦꯕ ꯍꯧꯖꯤꯛꯁꯨ ꯌꯥꯝ ꯍꯩꯕꯗꯤ ꯅꯠꯇꯦꯗ ꯃꯣꯏ ꯅꯍꯥꯟꯗꯣ ꯃꯣꯏꯒ ꯁꯥꯟꯅꯕ ꯃꯤꯟꯅꯕꯁꯤꯡꯗꯣ ꯍꯩꯇꯕ ꯃꯣꯏꯗꯤꯍꯦꯅ ꯍꯩꯇꯕ ꯑꯗꯨꯒꯤꯅꯦꯕ
ꯍꯥꯏꯇꯦ ꯃꯣꯏ ꯍꯣꯏ ꯍꯥꯏꯇꯕ ꯑꯣꯏꯅ ꯉꯝꯕꯅꯦꯕ
ꯎꯝ